ꯍꯜꯂꯣ ꯔꯤꯦ
ꯕ꯭ꯔꯣ ꯑꯩ ꯈꯪꯕ꯭ꯔꯣ
ꯍꯪꯗꯗ
ꯈꯪꯕ꯭ꯔꯣꯕ꯭ꯔꯣ
ꯍꯟꯗꯦ
ꯁꯪꯗꯤꯌꯦ ꯑꯣ ꯁꯒꯣꯜ ꯉꯔꯥꯡꯗꯁꯨ ꯑꯩ ꯎꯔꯒ ꯇꯣꯛ ꯇꯧꯋꯤꯗꯨꯕꯨꯣꯔꯣꯛ ꯅꯤꯡꯁꯤꯡꯗ꯭ꯔꯕ ꯑꯁꯤꯅ ꯑꯩꯒꯤ ꯁꯦꯀꯦꯟꯗꯔꯤ ꯑꯣꯏꯕꯅꯦ ꯇꯜꯂꯦꯗꯕ꯭ꯔꯣ ꯌꯥꯝ ꯊꯨꯅ ꯀꯧꯔꯝꯃꯤ ꯈꯣꯟꯖꯦꯜꯁꯤꯗꯤ ꯔꯦꯀꯣꯅꯥꯏꯁ ꯇꯧꯐꯝꯗꯤꯛ ꯌꯥꯕꯅꯤ
ꯀꯗꯧꯔꯤ ꯀꯩꯗꯧꯔꯤꯅꯣ
ꯑꯣ ꯕ꯭ꯔꯣ ꯍꯜꯂꯛꯄꯗ ꯉꯥꯏꯔꯤ ꯑꯩ ꯆꯠ ꯆꯠꯊꯣꯛꯎꯕꯅꯦ ꯕ꯭ꯔꯣꯗꯤ
ꯍꯥꯏꯗꯤ ꯐꯃꯨꯡꯗ ꯍꯤ
ꯑꯣꯛꯆꯥꯡ ꯅꯨꯡꯉꯥꯏꯇꯕ꯭ꯔꯣ
ꯅꯖ
ꯄꯥ ꯄꯊꯥꯔꯝꯕꯤꯔꯣ ꯑꯣ ꯉꯁꯤꯗꯤ ꯕꯣꯜ ꯀ ꯌꯦꯡꯉꯣꯏꯗ꯭ꯔꯣ ꯋꯥꯔꯜ ꯀꯞ ꯀꯩꯀꯥ
ꯌꯦꯅꯤꯗꯥ ꯍ
ꯑꯣ ꯀꯩꯀꯩ ꯇꯤꯝ ꯂꯩꯒꯦꯕꯣ ꯉꯁꯤꯁꯤꯕꯣ
ꯈꯪꯉꯦ ꯍꯥꯏꯁꯨ ꯌꯦꯡ ꯍꯧꯧꯗ꯭ꯔꯤ
ꯌꯥꯝ ꯂꯨꯏ ꯍꯦ ꯂꯨꯒꯤ ꯋꯥꯐꯝꯅꯤꯗꯤ
ꯍꯝ
ꯕꯣꯡ ꯑꯁꯤꯕꯨ ꯀꯩ ꯃꯊꯦꯜ ꯇꯧꯔꯒꯦ
ꯗꯗꯥꯎꯅꯤ ꯗꯗꯥꯎꯒ ꯆꯤ ꯀꯦꯟꯗ
ꯎꯣꯏ ꯀꯩ ꯍꯥꯏꯦꯕꯅꯕꯨꯣ ꯇꯗ꯭ꯔꯦ
ꯌꯦꯟ ꯇ
ꯑꯦ ꯔꯣꯊꯟ ꯁꯟ ꯆꯥꯊꯣꯛꯄ
ꯍꯥ
ꯕ꯭ꯔꯣ ꯕ꯭ꯔꯣ ꯃꯊꯪꯊꯟꯖꯕ ꯑꯩꯈꯣꯏꯒꯁꯦ ꯀꯩꯝ ꯍꯥꯏꯔꯛꯇꯦꯅꯦ ꯕ꯭ꯔꯣꯗꯁꯦ
ꯗꯏꯂꯒ ꯁꯤꯗꯤ ꯀꯩꯅꯣ
ꯕ꯭ꯔꯣ ꯃꯊꯪꯒꯗꯤ ꯈ ꯑꯣ ꯏꯊꯟꯗ ꯂꯩꯗꯕ꯭ꯔꯣ ꯀꯅꯥꯝꯇ ꯂꯩꯇꯦ ꯕ꯭ꯔꯣ ꯍꯧꯖꯤꯛꯀꯥꯟꯁꯤꯕꯨꯛ ꯅꯣꯡꯒ ꯇꯥꯕ꯭ꯔꯣ
ꯑꯣ ꯍ ꯍ ꯅꯣꯡ ꯇꯥꯏ ꯍꯧꯖꯤꯛꯇꯤ ꯇꯥꯗꯦꯕ ꯉꯁꯥꯏ
ꯑꯁ ꯑꯩꯈꯣꯏ ꯁꯣꯝꯗꯩ ꯅꯣꯡ ꯇꯥꯗꯗꯅꯕ꯭ꯔꯣ ꯑꯁꯨ ꯋꯥꯅꯔꯦꯅꯦ
ꯍ ꯃꯣꯔꯁꯨ ꯁꯥꯏ ꯀꯩꯅ
ꯁꯣꯝꯗ ꯅꯣꯡꯈꯩ ꯌꯍꯜꯔꯛꯅꯦ ꯕ꯭ꯔꯣ ꯕ꯭ꯔꯣꯏ ꯍꯅ ꯂꯣꯏ ꯀꯟꯁꯤꯜꯂꯒ ꯊꯝꯃ ꯃꯥꯜꯂꯦꯗ
ꯎꯝ
ꯍ‌ꯣ ꯍꯧꯖꯤꯀꯥꯟꯗꯤꯕꯣ ꯍꯥ
ꯇꯗꯤ ꯆꯔꯕꯣꯅꯒꯤ
ꯆꯥꯗ꯭ꯔꯤꯕꯣꯏꯁꯨ ꯅꯨꯡꯗꯥꯡꯒꯤ ꯆꯥꯛ ꯉꯥꯏꯔꯝꯕꯅꯦ
ꯀꯩꯅ
ꯔꯣꯖꯤ ꯀꯔꯁꯤꯦꯕꯣ ꯀꯥꯕꯥ ꯑꯣ ꯁꯤꯗꯤ ꯀꯩꯅꯣꯅꯤꯕ꯭ꯔꯣꯆꯥꯄꯣꯠ ꯆꯥꯔꯝꯕꯅꯤꯕ꯭ꯔꯣ ꯁꯤꯗꯤ ꯕ꯭ꯔꯣꯒꯤ
ꯍꯥꯥ
ꯎꯝ ꯄꯨ꯭ꯔꯥꯕ꯭ꯔꯥꯕ꯭ꯔꯣ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
ꯑꯣ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦ
ꯑꯩ ꯁꯨꯝ ꯂꯩꯗ ꯍꯣꯁꯦꯗ
ꯑꯣ ꯏꯝꯐꯥꯜꯗ ꯑꯣꯏꯖꯤꯔꯥ
ꯏꯝꯐꯥꯜ ꯅꯗꯤ
ꯑꯣ ꯑꯩꯗꯤ ꯍꯣꯇꯦꯜ ꯍꯥꯏꯕꯗꯨꯗ ꯍꯣꯁꯇꯦꯜ ꯍꯥꯏꯕ ꯅꯤꯡꯉꯨꯔꯦ
ꯂꯩꯦꯔ ꯍꯣꯁꯇꯦꯜ ꯍꯥꯏꯅꯤ ꯍꯣꯇꯦꯜ ꯅ ꯀꯥꯏ
ꯕ꯭ꯔꯣ ꯀꯩꯅꯣꯒꯨꯝꯕꯒꯗꯤ ꯇꯧꯗ꯭ꯔꯣꯕ꯭ꯔꯣ ꯁꯤꯦ ꯑꯦꯛꯖꯥꯝꯒꯨꯝꯕꯒꯗꯤ ꯊꯥꯗ꯭ꯔꯣ
ꯑ ꯑꯦꯖꯝ ꯍꯣꯂꯤꯗꯦ ꯃꯇꯝꯅꯤ ꯍꯧꯁꯨ ꯑꯗꯨ
ꯍꯥꯏꯗꯤ ꯖꯣꯕꯀꯨꯝꯕꯒꯤ ꯑꯦꯛꯖꯥꯝ ꯂꯩꯗꯅꯀꯣ
ꯑꯥ
ꯕꯣꯗꯤ ꯇ꯭ꯔꯥꯏꯒꯨꯝꯕ ꯇꯧꯗꯕ꯭ꯔꯣ ꯅꯠꯇ꯭ꯔꯒ ꯕꯣꯛꯒꯤ ꯑꯇꯣꯞꯄ ꯊꯕꯛꯒꯨꯝꯕ
ꯑ ꯇꯧꯗ꯭ꯔꯔꯤꯗ ꯍꯧꯁꯨ ꯎꯝ
ꯑ
ꯅꯪꯗꯤ ꯀꯩꯀꯩ ꯊꯕꯛ ꯇꯧꯕꯔꯤꯅꯣ
ꯎꯝ ꯑꯩꯁꯦ ꯍꯧꯖꯤꯛ ꯑꯃꯨꯛꯟꯅ ꯀꯩꯅꯣ ꯂꯩꯔꯤ ꯀꯩ ꯍꯥꯏꯅꯤ ꯀꯝꯄꯅꯤ ꯑꯝꯗ ꯍꯧꯖꯤꯛꯁꯦ ꯋꯥꯛ ꯇꯧꯔꯤ ꯑꯗꯨ ꯑꯗꯨꯃꯥꯏꯅ ꯑꯦꯛꯖꯥꯝꯁꯨ ꯑꯗꯨꯝ ꯊꯥꯔꯤ ꯍꯥꯏꯇꯥꯔꯦ ꯀꯣꯔꯣꯕꯣ ꯅꯥꯀꯟꯗ ꯑꯗꯨꯃꯥꯏꯅ ꯁꯨꯝ ꯇꯧꯋꯦ ꯍꯥꯏꯇꯥꯔꯦ ꯁꯤꯁ ꯌꯥꯝ ꯂꯣꯏ ꯁꯨꯔꯦꯕ ꯑꯗꯨꯝ ꯑꯦꯆꯦ ꯁꯤꯁꯨ ꯊꯥꯏ ꯀꯂꯣꯁꯨ ꯊꯥꯏ ꯑꯗꯨꯝ ꯊꯥꯏꯕ꯭ꯔꯣ ꯑꯦꯛꯖꯥꯝꯄꯜ ꯂꯩꯕꯒꯤ ꯑꯗꯨꯝ ꯊꯥꯏ ꯍꯥꯏꯇꯥꯔꯦ ꯈꯟꯕ ꯈꯟꯗꯕꯅ ꯑꯃ ꯑꯣꯏꯈ꯭ꯔꯒꯀꯣ
ꯑ ꯑꯝ ꯎ ꯐꯗ ꯎꯝ ꯨꯜꯂꯛ ꯨꯜꯂꯛ
ꯨꯜꯂꯥꯛꯁ ꯍꯒꯣ
ꯑ ꯭ꯔꯣ ꯍꯤꯃꯥ ꯅꯨꯡꯉꯥꯏꯕꯒ ꯌꯦꯡꯗ꯭ꯔꯣ ꯁꯦꯔꯤꯁꯀꯨꯝꯕꯒ
ꯁꯤꯅꯦꯃꯥꯔꯣ ꯌꯦ ꯁꯤꯅꯦꯃꯥ ꯦꯝ ꯁꯅ
ꯑꯣ ꯀꯩꯀꯩ ꯒꯦꯝ ꯁꯥꯟꯅꯛꯏꯅꯣꯅꯦꯕ꯭ꯔꯣ ꯑꯩꯈꯣꯏꯗꯣ ꯈꯪꯖꯕ ꯌꯥꯕ꯭ꯔꯣꯅꯦ
ꯑ
ꯃꯣꯕꯥꯏꯜꯗꯤꯤꯡ ꯈꯇꯅꯤꯕꯣ
ꯃꯣꯕꯥꯏꯜꯁ ꯈꯛꯇꯅꯦ ꯃꯣꯕꯥꯏꯜ ꯌꯥꯏ ꯀꯩꯅꯣ ꯀꯩꯁꯨ ꯀꯥꯏꯗꯦ ꯃꯣꯕꯥꯏꯜꯁꯦ ꯈ ꯑꯣꯏꯣꯏꯁꯨ ꯒꯦꯝꯗꯤ ꯀꯩꯗꯧꯔꯕ꯭ꯔꯣ ꯄꯥꯈꯠꯇ꯭ꯔꯁꯨ ꯑꯗꯨꯝ ꯒ꯭ꯌꯥꯟ ꯇꯥꯅ ꯑꯗꯨꯝ ꯍꯥꯏꯌꯨꯒꯗꯕ
ꯕꯣꯔꯣꯏꯔꯣꯝꯗꯤ ꯀꯩꯅꯣ ꯇꯧꯕ꯭ꯔꯣ ꯃꯐꯝ ꯐꯖꯕ ꯄꯤꯛꯅꯤꯛ ꯏꯁꯄꯣꯠ ꯐꯖꯕꯒ ꯂꯩꯕ꯭ꯔꯣ
ꯑꯣ ꯂꯩꯌꯦ ꯑꯩꯈꯣꯏ ꯃꯅꯥꯛꯇꯨꯀꯣ ꯑꯩꯈꯣꯏ ꯌꯨꯝ ꯃꯅꯥꯛ ꯈꯨꯟ ꯃꯅꯥꯛꯇ ꯁꯤꯉꯁꯣꯁꯣ
ꯑꯣ ꯃꯥꯎ ꯁꯣꯗꯣ ꯑꯣ ꯁꯗꯗꯤ ꯅꯣꯡꯃ ꯀꯣꯏꯔꯛ ꯇꯥꯔ ꯭ꯔꯣ ꯍꯔꯧꯔꯣꯝꯗ ꯭ꯔꯣ ꯋꯦꯜꯀꯝ ꯋꯦꯜꯀꯝ ꯇꯧꯕꯤꯌꯨꯀꯣ
ꯑ ꯇꯧꯕꯤꯒꯦ ꯀꯥꯏꯅ ꯂꯑꯣ ꯂꯑꯣ
ꯑꯗꯨꯗꯤ ꯂꯥꯛꯄ ꯇꯥꯔꯦ ꯑꯗꯣ ꯍꯟꯗꯛ ꯀꯩꯅꯣ ꯅꯨꯡꯉꯥꯏꯈꯤꯕ꯭ꯔꯣ ꯈ꯭ꯔꯤꯁꯃꯥꯁ ꯅꯨꯡꯉꯥꯏꯒꯤꯈꯤꯕ꯭ꯔꯣ
ꯈ꯭ꯔꯤꯁꯃꯥꯁ
ꯑꯥ
ꯈ꯭ꯔꯤꯁꯃꯥꯁ ꯗꯤꯁꯦꯝꯕꯔꯗ ꯐꯔꯤꯗ
ꯑꯗꯗꯦꯒꯤ ꯐꯒꯤ
ꯑ ꯐꯥꯏ ꯄ ꯐ ꯋꯥꯥꯏꯗ ꯎꯝ ꯍꯥꯏꯗ ꯑꯥꯎ
ꯑꯣ ꯑꯣ ꯍꯣ ꯅꯨꯡꯉꯥꯏꯈꯤꯕ ꯃꯤꯀꯨꯞ ꯑꯃꯇꯪ ꯁꯤꯦꯌꯔ ꯇꯧꯕ ꯌꯥꯕ꯭ꯔꯣ
ꯑ ꯑꯩꯗꯤ ꯈꯪꯗ꯭ꯔꯨ ꯇꯥꯏꯁꯦ ꯇꯧꯁꯨ ꯈꯪꯉꯦ ꯈ꯭ꯔꯤꯁꯃꯁꯨꯁꯨ ꯁꯇ ꯍꯥꯏꯁꯨ ꯉ ꯆ ꯀꯔꯤꯁꯃ
ꯀꯩꯒꯤ ꯆꯠꯇꯦꯅꯣ ꯍꯥꯏꯖꯕ꯭ꯔꯣ ꯑꯗꯨ ꯑꯣ ꯑꯣ ꯍꯟꯗꯛꯀꯤꯗꯤ ꯃꯤꯁ ꯇꯧꯊꯣꯛꯈ꯭ꯔꯦ ꯑꯗꯨꯗꯤ
ꯑ ꯃꯤꯁ ꯇ ꯇꯔꯦ
ꯑꯣ ꯄꯣ ꯀꯩ ꯑꯦꯛꯖꯥꯝ ꯇꯧꯁꯔꯤ ꯁꯤꯦꯃꯤꯁꯇꯔ ꯑꯦꯛꯖꯥꯝ ꯂꯣ
ꯁꯤꯃꯤꯁꯇꯔ ꯑ
ꯑꯣ ꯍꯣꯏ ꯕ꯭ꯔꯣ ꯍꯟꯗꯛ ꯂꯥꯛꯏꯕ ꯀꯥꯃꯤꯡꯁꯤꯗ ꯅꯔ ꯂꯣꯏꯔꯤꯕ
ꯅꯦ ꯀꯥꯏ ꯅ ꯌꯥ
ꯍꯧꯖꯤꯛꯇꯤ ꯒ꯭ꯔꯣꯁꯨ ꯔꯤꯁ ꯑꯣꯏꯔꯛꯀꯗꯧꯧꯕꯅꯤ ꯅꯠꯇ꯭ꯔꯥ
ꯇꯥꯏꯅ ꯑꯣꯜ ꯀꯗꯤꯒꯣ
ꯂꯥꯜꯂꯕꯨꯕ꯭ꯔꯣ
ꯌꯥꯝꯅꯤꯗ
ꯎꯝ ꯆꯨꯝꯃꯝꯒꯅꯤꯗꯕ꯭ꯔꯣ ꯎꯝ ꯑꯩꯗꯤ ꯑ ꯇꯦꯂꯤꯡ ꯗ ꯇ꯭ꯔꯨꯠ ꯍꯥꯏꯇꯥꯔꯦꯀꯣ
ꯑ ꯀꯝꯒꯔꯤꯂ
ꯍꯦꯍꯦ ꯕ꯭ꯔꯣ ꯌꯥꯝ ꯅꯣꯛꯀꯅꯣ ꯅꯣꯛꯑꯗꯤ ꯋꯥꯔꯤ ꯁꯥꯟꯅꯕ ꯅꯨꯡꯉꯥꯏꯔꯣꯏ ꯍꯥꯏꯗꯤ ꯃꯇꯥꯡ ꯆꯥ ꯆꯥꯅ ꯅꯣꯛꯁꯦꯕꯀꯣ
ꯑꯥ ꯍ ꯃꯥꯅꯦ ꯃꯥꯅꯦ
ꯕ꯭ꯔꯣꯗꯤ ꯁꯥ ꯊꯣꯡꯕꯒꯗꯤ ꯍꯩꯔꯝꯗꯧ ꯃꯥꯜꯂꯦ ꯕ꯭ꯔꯣꯁꯦ
ꯃꯥꯅꯦ ꯗꯣꯅꯦ ꯑꯠꯁ ꯍꯍ ꯑꯣꯛꯁꯥ ꯌꯦꯟꯁꯥ ꯁꯟꯁꯥ ꯑꯁ ꯍꯩꯕꯅꯦ ꯑꯩꯁꯨ
ꯑꯦ ꯍꯗꯨꯗꯤ ꯕ꯭ꯔꯣ ꯅꯣꯡꯃ ꯊꯣꯡꯒ ꯆꯥꯕ ꯌꯥꯏꯅ ꯀꯣ ꯕ꯭ꯔꯣ
ꯑꯣ ꯌꯥꯏ
ꯀꯩ ꯊꯣꯛ ꯊꯣꯡꯕ ꯇꯧꯖꯦ ꯍꯥꯏꯅꯣ ꯕ꯭ꯔꯣ ꯑꯗꯨꯗꯤ
ꯑ ꯑꯣꯛꯁꯥ ꯊꯣꯡꯁꯦ
ꯕ꯭ꯔꯣꯒꯤ ꯊꯣꯡꯕꯩ ꯃꯑꯣꯡꯁꯦ ꯈꯔ ꯇꯣꯉꯥꯜꯂꯝꯗꯧ ꯃꯥꯜꯂꯦ ꯕ꯭ꯔꯣ ꯈꯣꯏꯖꯨ ꯈꯪꯖꯜꯍꯧꯒꯦ ꯕ꯭ꯔꯣ ꯍꯥꯏꯐꯦꯠꯇꯪ ꯁꯤꯌꯥꯔ ꯇꯧꯔꯛꯑꯣ
ꯍ ꯍ ꯍꯩꯇꯤꯌꯦ
ꯇꯜꯂꯦꯗ ꯕ꯭ꯔꯣꯗꯤ ꯌꯥꯝ ꯏꯀꯥꯏ ꯊꯤꯒꯟꯕ ꯃꯥꯜꯂꯦ ꯄꯥꯛ ꯍꯥꯏ ꯌꯥꯗꯦ
ꯑ ꯃꯥꯅꯦ ꯀꯩꯆꯥꯄꯣꯔꯣ ꯅꯪ ꯆꯥ ꯆꯥꯏ
ꯎꯝ ꯕ꯭ꯔꯣ ꯔ ꯂꯦꯁꯀꯨꯝꯕ ꯔꯁꯀꯤꯠ ꯆꯥꯔꯝꯕꯅꯦ ꯕ꯭ꯔꯣ
ꯑꯥ ꯍ
ꯕ꯭ꯔꯣꯅ ꯆꯤꯛꯀꯟ ꯆꯥꯏ ꯍꯥꯏꯕꯗꯣ ꯑꯩꯁꯨ ꯆꯤꯛꯀꯟꯒ ꯃꯥꯟꯅꯕꯃ ꯁꯥꯏꯔꯝꯕꯅꯦ
ꯍꯦ ꯊꯤ ꯍꯍ
ꯌꯥꯏꯅꯦ ꯀꯣ ꯕ꯭ꯔꯣ
ꯑ ꯌꯥꯏꯗ
ꯕ꯭ꯔꯣ ꯑꯗꯨꯗꯤ ꯅꯣꯡꯃ ꯀꯣꯏꯔꯛꯑꯒꯦ ꯕ꯭ꯔꯣ ꯍꯣꯏꯔꯣꯝꯗ
ꯑꯧ
ꯑꯗꯣ ꯑ ꯄꯥꯔꯇꯤ ꯃꯇꯥ ꯃꯆꯥ ꯑꯃ ꯇꯧꯊꯣꯛꯑꯖꯦ ꯕ꯭ꯔꯣꯅ ꯁꯥ ꯕ꯭ꯔꯣꯅ ꯁꯥ ꯊꯣꯡꯊꯔꯝꯃꯣ ꯑꯣꯛ ꯃꯄꯨꯝ ꯑꯃ ꯇꯧꯊꯔꯁꯦ
ꯑꯣꯏꯔꯝꯃꯣ ꯑꯣꯏꯔꯝꯃꯣ ꯃꯥꯡ ꯁꯣꯗ ꯆꯠꯂꯒꯦ
ꯑ ꯃꯥꯎꯟꯁꯣ ꯃꯥꯎꯟ ꯏꯁꯣꯗ ꯀꯥꯈꯠꯂꯒ ꯐꯖꯅ ꯄꯥꯔꯇꯤ ꯇꯧꯊꯔꯁꯦ ꯕ꯭ꯔꯣ ꯌꯥꯏꯅꯀꯣ
ꯑ ꯌꯥꯏ ꯂꯥꯛꯑꯣ
ꯆꯩ ꯕ꯭ꯔꯣ ꯌꯥꯗꯕ꯭ꯔꯥ ꯈꯜꯂꯨꯔꯦ ꯍꯣꯏ ꯐꯔꯦ ꯕ꯭ꯔꯣꯅ ꯍꯩ ꯌꯥꯔꯛꯄ ꯌꯥꯝ ꯅꯨꯡꯉꯥꯏꯔꯦ ꯕ꯭ꯔꯣ ꯑꯗꯨꯗꯤ ꯕ꯭ꯔꯣꯗꯤ ꯅꯨꯡꯗꯥꯡꯒꯤ ꯆꯥꯛ ꯏꯁꯤꯡ ꯆꯥꯗ꯭ꯔꯤꯕꯣ
ꯍꯥ
ꯕ꯭ꯔꯣꯗꯤ ꯆꯥꯛꯁꯤꯡ ꯆꯥꯗ꯭ꯔꯤꯕꯣꯕ ꯅꯨꯡꯗꯥꯡꯒꯤ
ꯀꯩꯑꯕ ꯅꯦꯠꯋꯥꯛ ꯅꯦꯠꯋꯥꯛ ꯑꯣ ꯆꯥꯒ꯭ꯔꯦ
ꯑꯣ ꯕ꯭ꯔꯣꯁꯦ ꯒꯦꯝ ꯁꯥꯟꯅꯩ ꯍꯥꯏꯕꯅꯤꯅ ꯃꯣꯕꯥꯏꯜ ꯂꯤꯖꯦꯟ ꯁꯥꯟꯅꯩ ꯍꯥꯏꯃꯤꯅ ꯍꯧꯖꯤꯛꯀꯥꯟꯁꯦ ꯀꯩ ꯑꯦꯡꯗ ꯂꯩꯒꯦ
ꯑ ꯃꯩꯊꯩ ꯃꯩꯊꯩ ꯁ꯭ꯇꯥꯔ ꯐꯣꯔꯇꯤ
ꯑꯣꯁ ꯑꯗꯨꯗꯤ ꯕ꯭ꯔꯣꯅ ꯀꯅꯣ ꯌꯧꯗ ꯒ꯭ꯂꯣꯔꯤ ꯒ꯭ꯂꯣꯔꯤ ꯇꯥꯟꯒꯦ ꯈꯜꯂꯝꯗꯧ ꯃꯥꯜꯂꯦ
ꯁꯤꯖꯟ ꯅꯥꯏ
ꯑꯣ ꯕ꯭ꯔꯣ ꯀꯩ ꯍꯦꯔꯣꯅ ꯃꯦꯟ ꯑꯣꯏꯅ ꯁꯥꯟꯅꯒꯦ ꯐꯥꯏꯇꯔ ꯍꯥꯟꯅ ꯁꯥꯟꯅꯕ꯭ꯔꯣ ꯑꯦꯁꯥꯁꯤꯟ ꯁꯥꯟꯅꯕ꯭ꯔꯣ
ꯁꯁꯤꯅꯤꯗ
ꯑꯣ ꯑꯗꯨꯗꯤ ꯕꯣꯁꯦ ꯒꯨꯏꯁꯟꯒꯨꯝꯕ ꯌꯥꯝ ꯁꯥꯟꯅꯔꯝꯗꯧ ꯋꯥꯠꯂꯦ ꯑ ꯎꯁꯥꯒꯨꯝꯕ
ꯁꯥꯥ ꯔꯁꯂ
ꯑꯣꯏ ꯈꯜꯂꯦꯕ ꯑꯦꯁꯥꯁꯤꯡꯗꯤ ꯑꯗꯨꯝ ꯈꯔ ꯁꯥꯟꯅꯒꯟꯕꯅꯦꯕ ꯃꯌꯥꯝꯅ
ꯎꯝ ꯎꯝ
ꯕ꯭ꯔꯣ ꯍꯧꯖꯤꯛ ꯑꯩꯁꯨ ꯁꯥꯟꯅꯔꯝꯃꯦ ꯕ꯭ꯔꯣꯗꯣ ꯍꯧꯖꯤꯛ ꯀꯥꯟꯗꯤ ꯁꯥꯟꯅꯈꯤꯗ꯭ꯔꯦ ꯑꯗꯨꯅ ꯁꯥꯟꯅꯕꯅꯤꯅ ꯑꯩꯁꯨ ꯑꯗꯨꯝ ꯈꯪꯉꯦꯕꯀꯣ ꯕꯕꯥꯏꯖꯦꯟꯒꯤꯁꯦ
ꯁꯤꯗꯕ꯭ꯔꯒꯦ
ꯑ ꯅꯣꯡꯃ ꯁꯥꯟꯅꯃꯤꯟꯅꯁꯦꯕ꯭ꯔꯣ ꯌꯥꯏꯀꯣ
ꯌꯥꯏꯌꯦ
ꯕꯣꯔꯅꯕꯨꯗꯤ ꯍꯦꯟꯅ ꯍꯩꯔꯝꯒꯅꯤ ꯁꯥꯁꯤꯅ ꯑꯩꯕꯨꯗꯤ ꯇꯦꯡꯒꯨꯝꯕ ꯑꯗꯨꯝ ꯁꯥꯟꯅꯩꯌꯦꯕꯀꯣ
ꯑꯣ
ꯑꯗꯣ ꯍꯣꯏ ꯌꯥꯝ ꯀꯟꯅꯕꯨꯗꯤ ꯕ꯭ꯔꯣꯟꯗꯤ ꯍꯩꯖꯗꯦ ꯑꯗꯣ ꯕ꯭ꯔꯣꯟꯗ ꯑꯃꯨꯛ ꯇ꯭ꯔꯣꯜ ꯇꯧꯔꯛꯀꯅꯤꯀꯣ ꯍꯩꯇꯦꯅ
ꯍ ꯑꯩꯇꯦ ꯍꯥꯏꯁꯨ ꯅꯨꯕ꯭ꯔꯥꯅꯤ ꯅꯕ꯭ꯔꯥ
ꯕꯣꯔꯗꯤ ꯍꯦꯂꯒꯅꯤ ꯖꯕ꯭ꯔꯥ ꯑꯣꯏꯁꯨ ꯑꯩꯈꯣꯏꯅꯗꯤ ꯍꯦꯜꯂꯝꯒꯅꯤꯅ ꯍꯩꯕꯗꯤꯕꯣꯜꯗ ꯈꯔ ꯍꯦꯜꯂꯛꯇꯗꯧ ꯃꯥꯟꯅꯦꯅ ꯈꯜꯂꯤ
ꯑ ꯇꯤꯍ ꯃ ꯌꯥꯉꯥꯏꯔ
ꯍꯧꯖꯤꯛꯀꯥꯟꯁꯤꯕꯨ ꯅꯨꯡꯉꯥꯏꯕ꯭ꯔꯣ ꯀꯃꯥꯏꯅ ꯇꯧꯔꯤꯒꯦ ꯃꯦꯁ ꯄꯦꯛꯀꯤꯡꯁꯤꯕꯨ ꯑꯗꯨꯝ ꯑ ꯎꯕ ꯇꯥꯕ꯭ꯔꯣ ꯂꯏꯕ ꯇꯥꯕ꯭ꯔꯣ
ꯑꯩ ꯅꯤꯡꯅꯤ ꯋꯥꯁꯨ ꯌꯥꯗꯔꯔꯤꯅꯦ
ꯑꯣ ꯌꯥꯔꯎꯕ꯭ꯔꯣ
ꯅꯦꯠꯋꯥꯛꯇꯣ ꯑꯩ ꯅꯦꯠꯋꯥꯛ
ꯑꯣ ꯇꯥꯔꯕꯔꯕ꯭ꯔꯣ
ꯍꯜꯂꯣ
ꯑꯣ ꯇꯥꯕ꯭ꯔꯣꯕ꯭ꯔꯣ
ꯑꯣ ꯇꯥꯏ ꯇꯥꯏ
ꯑꯣ ꯕ꯭ꯔꯣ ꯑꯩꯒꯤꯁꯦ ꯈꯖꯤꯛ ꯀꯩꯅꯣ ꯌꯥꯍꯥꯎ ꯅꯨꯡꯉꯥꯏꯇꯕ꯭ꯔꯣ
ꯑꯣ ꯅꯦꯠꯋꯥꯛ ꯅꯨꯡꯉꯥꯏꯇꯕꯀꯣ ꯋꯥꯏꯐꯥꯏꯗꯩꯗꯤ ꯑꯣ ꯅꯨꯡꯉꯥꯏꯔꯤꯌꯦ ꯃꯤ ꯄꯥꯏꯌ ꯌꯥꯅ
ꯑꯣ ꯑꯗꯨꯗꯤ ꯍꯣꯏ ꯑꯗꯨꯕꯨꯗꯤ ꯈꯔ ꯇꯧꯕꯅꯦ ꯃꯌꯥꯝ ꯄꯥꯏꯃꯤꯟꯅꯕꯒꯤ ꯈꯔꯗꯤꯅꯦꯋꯥꯛꯀꯤ ꯏꯁ ꯂꯣ ꯑꯣꯏꯕꯅꯦ
ꯑꯣ ꯑꯣ ꯑꯗ
ꯑꯣ ꯀꯩꯁꯨ ꯀꯥꯏꯗꯦ ꯀꯩꯁꯨ ꯀꯥꯏꯗꯦ ꯕ꯭ꯔꯣ ꯋꯥꯔꯤ ꯁꯥꯟꯅꯕ ꯌꯥꯔꯒ ꯂꯣꯏꯔꯦ
ꯑ
ꯑꯗꯨꯗꯤ ꯑꯗꯨꯗꯤ ꯕ꯭ꯔꯣꯒꯤ ꯅꯥꯀꯟꯗ ꯃꯤ ꯃꯌꯥꯝ ꯂꯩꯔꯝꯗꯧ ꯃꯥꯜꯂꯦ
ꯆꯠꯂꯕꯩꯅꯦ ꯆꯠꯂꯕ ꯃꯤ ꯌꯥꯝ ꯃꯤ ꯂꯣꯏꯅꯃꯛ ꯋꯥꯏꯐꯥꯏ ꯄꯥꯔꯗꯣꯅ ꯌꯥꯔ
ꯑꯣ ꯁꯥꯔ ꯑꯗꯨꯗꯤ ꯕ꯭ꯔꯣ ꯏꯕꯥꯅꯤ ꯋꯥꯔꯤꯁꯦ ꯃꯣꯏ ꯂꯣꯏ ꯇꯥꯔꯝꯃꯅꯤ ꯑꯁ ꯑꯩ ꯏꯀꯥꯏꯖꯔꯦꯗ
ꯁꯦ ꯑ
ꯕꯔꯣ ꯇꯥꯍꯟꯒꯅꯨꯀꯣ
ꯇꯃꯤꯗ
ꯑꯥ
ꯃ ꯇꯗꯦ
ꯑꯩꯗꯤ ꯇꯥꯊꯣꯛꯈ꯭ꯔꯕ ꯁꯤꯅꯤ
ꯎ ꯎꯝ
ꯍꯡꯉ ꯀꯩꯅꯣꯝꯇ ꯍꯪꯒꯦ